ꯃꯐ
ꯇꯥꯕ꯭ꯔꯣ ꯍꯥꯏꯔꯛꯑꯣ
ꯍꯥꯏꯃꯟꯗ ꯍꯥꯏꯁꯨ ꯍꯥꯏꯅꯤꯡꯗ꯭ꯔꯦ
ꯏꯁꯁ ꯐꯣꯟ ꯇꯧꯕꯗꯗꯤ ꯇꯥꯕ꯭ꯔꯣ ꯍꯥꯏꯒꯗꯕꯅꯤ ꯀꯩꯅꯣ
ꯍꯥꯏꯃꯟꯕꯗ ꯤꯔꯛꯑꯦ ꯑꯗꯨ ꯋꯥꯍꯩꯗꯨꯁꯨ ꯍꯧꯖꯤꯛꯇꯤ
ꯑꯁ ꯑꯩꯗꯤ ꯑꯩꯗꯤ ꯈꯈꯤꯗꯦꯗ ꯇꯥꯕꯣ ꯇꯥꯏꯔꯤꯁꯤꯡꯅ ꯇꯥꯕ꯭ꯔꯣ ꯑꯗ ꯉꯥꯏ
ꯍꯥ ꯁꯍꯤꯗꯨꯛ ꯉꯁꯥꯏꯗꯨ ꯀ꯭ꯔꯤꯅꯦꯕ ꯂꯥꯏꯔꯤꯛ ꯃꯇꯥꯡꯗ ꯅꯠꯇ꯭ꯔꯣꯏꯕ ꯑꯅꯤ ꯉꯥꯡ ꯅꯥꯔꯤ
ꯇꯜ ꯂꯨ ꯑꯣꯏꯣꯏꯗ꯭ꯔꯤꯕꯣ
ꯂꯣꯏꯗ꯭ꯔꯤꯌꯦ
ꯑꯁ ꯑꯩꯁꯦ ꯀꯣꯛ ꯌꯥꯝ ꯐꯕꯅꯤꯅ ꯑꯗꯨ ꯂꯣꯏꯈꯤꯕꯒꯨꯝ ꯇꯧꯕ ꯂꯣꯏ ꯑꯦꯛ꯭ꯔ ꯃꯥꯂꯦꯗꯗꯣꯪ
ꯑꯗꯨ ꯍꯥꯏꯔꯛꯀꯦꯅ ꯇꯧꯔ ꯃꯇꯝꯗ ꯀꯩꯅꯣ ꯅꯦꯠꯋꯥꯛ ꯃꯥꯡꯈ꯭ꯔꯕ
ꯑꯣ ꯑꯗꯣ ꯅꯣꯏ ꯈꯤꯕ ꯃꯥꯂꯦꯗ ꯂꯩꯗꯤ ꯀꯗ
ꯎꯝ ꯍꯣꯏ ꯍꯣꯏ ꯐꯔꯦ ꯂꯣꯏꯔꯦ ꯍꯦꯟꯅ ꯇꯣꯛꯈ꯭ꯔꯁꯦ ꯑꯗꯨꯗꯤ
ꯂꯣꯏꯔꯦ ꯍꯥꯏꯌꯦ ꯇꯣꯛꯈ꯭ꯔꯁꯤ ꯍꯣꯏ ꯑꯩ ꯅꯤꯡꯁꯤꯡꯕ ꯉꯝꯗ꯭ꯔꯦ ꯀꯣꯛ ꯐꯕꯅꯤꯅꯀꯣ ꯗꯤ ꯅꯪ ꯇꯤꯡꯉꯗꯤ ꯍꯥꯏꯔꯛꯑꯣꯅ
ꯎꯝ ꯌꯥꯔꯦ ꯌꯥꯔꯦ
ꯅꯪꯁꯨ ꯈꯪꯗ꯭ꯔꯕ ꯃꯥꯜꯂꯦ
ꯑꯦ ꯈꯪꯉꯤꯗ ꯊ
ꯅꯪꯁꯦ ꯎ ꯍꯥꯏꯔꯛꯑꯣ
ꯅꯪꯅ ꯍꯪꯗꯨ ꯅꯪ ꯂꯥꯏꯔꯤꯛ ꯍꯩꯕ꯭ꯔꯥ ꯍꯥꯏꯕꯅꯦꯕ ꯑꯩꯕꯨꯣ
ꯑꯣ
ꯑꯗꯨ ꯍꯥꯏꯔꯛꯀꯦ ꯇꯧꯕꯗꯨꯗ ꯅꯦꯠꯋꯥꯛ ꯇꯠꯈ꯭ꯔꯕꯅꯦꯕ
ꯍꯥꯏꯔꯛꯑꯣꯅꯦ ꯑꯗꯨꯗꯤ ꯅꯪ ꯂꯩꯔꯤ ꯍꯩꯕ꯭ꯔꯣ
ꯑꯗꯨ ꯅꯪ ꯈꯟꯕ ꯍꯥꯜꯂꯣꯅꯦ ꯍꯩꯒꯗꯧꯕ ꯃꯥꯟꯕ꯭ꯔꯣ ꯍꯩꯔꯣꯏꯗꯧꯕ ꯃꯥꯟꯕ꯭ꯔꯣ
ꯑꯩꯅ ꯈꯟꯕꯗꯤ ꯅꯪꯁꯦ ꯀꯔꯤ ꯍꯥꯏꯁꯤꯔꯥ ꯍꯩꯔꯝꯗꯣꯏꯗꯤ ꯃꯥꯟꯗꯕꯀꯣ ꯍꯩꯔꯝꯗꯣꯏ ꯃꯥꯟꯗꯕ ꯑꯗꯨꯒꯤꯗꯤꯅꯦ ꯑꯩꯅ ꯍꯥꯏꯔꯤꯁꯦ ꯈ ꯑꯗꯣ ꯆꯨꯝꯕ꯭ꯔꯣ ꯀꯃꯥꯏꯅ ꯇꯧꯒꯦ ꯑꯩꯅ ꯍꯥꯏꯔꯤꯁꯤꯕꯨ
ꯍꯣꯏ ꯁꯌꯦꯡꯗꯤ ꯂꯧꯔꯨꯁꯦ ꯑꯗꯨꯕꯨ ꯑꯗꯨꯝ ꯍꯧꯖꯤꯛ ꯍꯧꯖꯤꯛ ꯑꯩꯅ ꯇꯧꯔꯤꯕ ꯊꯕꯛꯇꯨꯒ ꯑꯗꯨꯝ ꯅꯪ ꯈꯟꯈ꯭ꯔꯣ ꯍꯥꯏꯕꯗꯤ ꯍꯩꯌꯦ ꯍꯩꯇꯦ ꯑꯗꯨꯒ
ꯍꯣꯏꯅꯦ ꯏꯩꯈꯣꯏꯁꯨ ꯑꯩꯅ ꯈꯔ ꯍꯦꯟꯕ꯭ꯔꯥ ꯈꯪꯗꯦꯗ ꯍꯩꯇꯕꯁꯨ ꯅꯪꯉꯣꯟꯗꯒꯤꯦ
ꯀꯩꯅꯣ ꯃꯄꯥꯟꯂꯣꯝꯗ ꯇꯤꯆꯤꯡ ꯇꯧꯔꯤꯕꯅꯦꯕꯀꯣ
ꯑꯁ ꯅꯪꯗꯤ ꯀꯩꯅꯣ ꯑꯣꯏꯕ ꯃꯥꯜꯂꯦ ꯑꯗꯨꯗꯤꯀꯣ ꯑꯩꯅ ꯄꯥꯝꯕꯗꯣ ꯑꯣꯏꯕ ꯃꯥꯜꯂꯦ ꯅꯪ
ꯄ꯭ꯔꯤꯔꯥ
ꯃꯦꯝꯃ ꯃꯄꯥꯥꯟꯂꯣꯗ ꯇꯧꯕꯗꯣ ꯑꯩꯅ ꯄꯥꯝꯕꯅꯦꯕ ꯑꯩ ꯑꯗꯨ ꯒꯤ ꯍꯟꯗꯛ ꯀꯟꯅ ꯆꯠꯊꯔꯤꯌꯦ
ꯑꯣ ꯑꯆꯥ ꯑꯠꯆꯥ ꯑꯗꯨꯒ ꯑꯦꯛꯖꯥꯝꯁꯨ ꯑꯗꯨꯝ ꯊꯥꯔꯤ ꯀꯝꯄꯤꯇꯤꯇꯤꯞꯀꯤꯀꯣ
ꯑ ꯑꯁ ꯌꯥꯝ ꯐꯩꯌꯦ ꯑꯩꯗꯤ ꯖꯝꯒꯤꯁꯦ ꯑꯁ ꯑꯩꯅ ꯌꯥꯝ ꯇꯜꯂꯦ ꯑꯩꯗꯤꯀꯣ ꯂꯥꯏꯔꯤꯛ ꯌꯥꯝ ꯍꯩꯕꯅꯤꯅꯀꯣ
ꯍꯩꯇꯦꯗ ꯍꯩꯇꯦꯗ ꯑꯩꯈꯣꯏꯁꯨ ꯂꯥꯏꯔꯤꯛ
ꯑꯩ ꯑꯁ ꯑꯦꯛꯖꯥꯝꯁꯦ ꯍꯟꯗꯛꯀꯤ ꯑꯦꯛꯖꯥꯝꯁꯤꯁꯨ ꯑꯃꯨꯔꯛ ꯊꯥꯔꯒ ꯌꯥꯔꯗꯤ ꯐꯕ ꯑꯃꯨꯛ ꯄ꯭ꯔꯤꯂꯤꯌꯝ ꯃꯦꯟ ꯑꯗꯨ ꯑꯗꯥꯏ ꯏꯟꯇꯔꯚꯤꯌꯨ ꯑꯁ ꯌꯥꯝꯕꯁꯤꯗ ꯑꯩ ꯂꯥꯏꯔꯤꯛꯀ ꯈꯔ ꯄꯪꯕꯅꯦ ꯌꯥꯝ ꯇꯜꯂꯤꯅꯦ
ꯌꯥꯏ ꯌꯥꯏ ꯌꯥꯏ ꯑꯗꯨꯝ ꯊꯥ ꯍꯣꯠꯅꯕꯗ ꯂꯩꯕꯅꯦ ꯂꯥꯏꯔꯤꯛ ꯍꯩꯕ ꯍꯩꯇꯕ ꯅꯠꯇꯦ
ꯍꯣꯏ ꯅꯪꯅ ꯍꯥꯏꯕꯕꯨꯗꯤ ꯌꯥꯝ ꯆꯨꯝꯃꯦ ꯑꯗꯣ ꯑꯩꯅ ꯇꯟꯕꯗꯣ ꯍꯥꯏꯕꯅꯤꯗ ꯃꯔꯝꯗꯣ
ꯎꯝ
ꯍꯥꯏꯗꯤ ꯑꯃꯨꯛ ꯊꯥꯔꯒ ꯊꯣꯛꯂꯛꯑꯗꯤ ꯐꯩꯗꯅ ꯑꯁ ꯑꯃ ꯑꯃꯨꯛ ꯂꯩꯔꯤꯕ ꯑꯃ ꯑꯃꯨꯛ ꯂꯩꯕ ꯑꯁ ꯌꯥꯝ ꯇꯥꯜꯂꯦ
ꯑꯣ ꯈꯪꯗ꯭ꯔꯦ ꯈꯪꯗ꯭ꯔꯦ
ꯑꯗꯨꯒ ꯑꯩꯅ ꯈ꯭ꯋꯥꯏꯗꯒꯤ ꯏꯟꯇꯔꯦꯁ ꯂꯩꯇꯕ ꯑꯃꯅꯅꯦ ꯅꯦꯒꯦꯇꯤꯞ ꯃꯥꯔꯀꯤꯡ ꯑꯃꯨꯛ ꯂꯩꯕꯗꯣ ꯑ
ꯍꯣꯏ ꯍꯣꯏ
ꯑꯁ ꯍꯧꯖꯤꯛꯇꯤ ꯂꯥꯏꯔꯤꯛ ꯍꯩꯕ ꯃꯤ ꯌꯥꯝ ꯈꯜꯂꯛꯑꯕꯅꯤꯅꯀꯣ
ꯍꯣꯏ ꯍꯧꯖꯤꯛꯇꯤ ꯎꯝ
ꯑꯩꯈꯣꯏꯒꯤꯗꯤ ꯃꯐꯝ ꯂꯩꯇ꯭ꯔꯦ
ꯅꯣꯏꯗꯤ ꯋꯥꯅꯤꯡꯉꯥꯏ ꯂꯩꯇ꯭ꯔꯦ ꯀꯩꯅꯣ ꯌꯨꯝ ꯄꯥꯜꯂꯕ
ꯑꯁ ꯇꯜꯂꯦꯍꯦ
ꯆꯧꯕꯁꯦ ꯀꯩꯅꯣ ꯅꯆꯥꯗꯣ ꯐꯖꯟ ꯍꯤꯡꯈ꯭ꯔꯣ ꯅꯆꯥ ꯂꯥꯛꯀꯦꯗꯧꯕꯈꯣꯏ
ꯌꯨꯝ ꯄꯥꯜꯂꯒ ꯏꯆꯥ ꯐꯖꯅ ꯁꯦꯝꯅꯤꯉꯥꯏꯗꯣ ꯑꯩ ꯃꯇꯤꯛ ꯆꯥꯗ꯭ꯔꯗꯤ ꯄꯩꯁꯥ ꯊꯣꯛꯇ꯭ꯔꯗꯤ ꯀꯔꯤꯅ ꯁꯦꯝꯒꯅꯤ ꯍꯧꯖꯤꯛꯇꯤ ꯈꯤꯇꯪ ꯍꯥꯏꯕꯗ ꯄꯩꯁꯥ ꯄꯩꯁꯥ ꯄꯩꯁꯥ ꯑꯣ
ꯑꯦ ꯍꯥꯏ ꯀꯅꯨ ꯀ ꯇꯨ ꯍꯤꯡꯅꯤꯉꯥꯏꯒꯤꯗꯤ ꯃꯊꯪ ꯃꯊꯪ ꯊꯣꯛꯂꯛꯀꯅꯤ
ꯑꯁ ꯋꯥꯕ ꯇꯜꯂꯤꯅꯦ ꯏꯆꯥ ꯌꯥꯎꯔꯛꯑꯗꯤ ꯋꯥꯔꯛꯑꯅꯤꯅꯦ ꯑꯩ ꯁꯨꯃꯥꯏꯅ ꯂꯩꯕ ꯌꯥꯔꯔꯣꯏꯅꯦ
ꯑꯗꯨ ꯅꯆꯥ ꯐꯪꯕꯅ ꯐꯠꯇ꯭ꯔꯣ ꯅꯆꯥ ꯐꯪꯉꯗꯤ ꯅꯪ ꯍꯔꯥꯎꯏꯅ‌ꯦ ꯑꯃꯨꯛꯀ
ꯍꯣꯏ ꯍꯔꯥꯎꯗꯤ ꯍꯔꯥꯎꯒꯅꯤ ꯑꯗꯣ ꯁꯦꯝꯕꯗꯤ ꯋꯥꯒꯗꯕꯀꯣꯥ ꯄꯩꯁꯥꯊꯣꯛꯇ꯭ꯔꯗꯤ
ꯑꯍꯥꯍꯥ ꯈꯟꯗ꯭ꯔꯦ ꯈꯟꯗ꯭ꯔꯦ
ꯄꯩꯁꯥ ꯊꯣꯛꯐꯝ ꯂꯩꯔꯗꯤ ꯐꯕ ꯀꯣ
ꯑꯆꯥ ꯑꯗꯨꯕꯨ ꯌꯥꯏꯅ ꯀꯩꯅꯣ ꯅꯍꯥꯟ ꯍꯣꯏ ꯍꯣꯏ ꯅꯍꯥꯟ ꯅꯍꯥꯟ ꯑꯏꯕ ꯃꯤ ꯑꯃꯅ ꯄꯥꯁꯇꯔꯅꯦ ꯍꫭꯏ ꯄꯥꯁꯇꯔꯅꯦ ꯌꯨꯝ ꯄꯥꯈꯔꫭ ꯅꯪꯗꯤ ꯆꯥꯅꯤꯉꯥꯏ ꯊꯛꯅꯤꯉꯥꯏꯗꯤ ꯃꯊꯪ ꯃꯊꯪ ꯑꯗꯨꯝ ꯊꯥꯔꯛꯀꯅꯤ ꯏꯁꯣꯔꯕꯨ ꯊꯥꯖꯧ‌ ꯇꯧꯔꯛꯄꯅ‌ꯦꯕ
ꯑꯗꯨꯗꯤ ꯑꯗꯨꯅ ꯇꯥꯛꯄꯅꯤ ꯅꯪꯁꯦ ꯑꯉꯥꯡꯗꯤ ꯅꯠꯇ꯭ꯔꯦ ꯑꯥ ꯄꯥꯁꯇꯔ ꯑꯩꯈꯣꯏꯅ ꯄꯥꯎ ꯅꯪꯁꯦ ꯅꯠꯇꯨ ꯀꯧꯕ꯭ꯔꯣ ꯍꯥꯏꯔꯗꯤ ꯅꯪꯁꯤ ꯆꯍꯤꯗꯤ ꯈꯔꯗꯤ ꯌꯥꯝ ꯌꯥꯝꯃ ꯃꯅꯤ ꯀꫭ
ꯍꯣꯏ ꯍꯣꯏ ꯑꯩꯅ ꯋꯥꯔꯤꯗꯨ ꯐꯖꯅ ꯂꯤꯔꯛꯀꯦꯀꯣ
ꯀꯣ ꯃꯇꯝ ꯆꯥꯕ ꯑꯣꯏꯔꯝꯃꯅꯤꯕ
ꯎꯝ ꯑꯗꯨ ꯑꯩꯅ ꯋꯥꯔꯤꯗꯨ ꯂꯤꯔꯛꯀꯦꯀꯣ ꯆꯥꯎꯔꯣ ꯆꯥꯗ꯭ꯔꯦ ꯍꯡꯉꯣꯀꯣ ꯃꯥ ꯑꯗꯨꯝꯊꯟꯗ ꯂꯩꯕ
ꯑꯣ ꯑꯣ
ꯎꯝ ꯑꯗꯨꯒ ꯑꯩꯒꯤ ꯆꯍꯤꯅ ꯇ꯭ꯋꯦꯟꯇꯤ ꯁꯤꯛꯁ ꯉꯛꯇꯅꯦꯕ
ꯑꯣ ꯑꯌꯥ ꯅꯪ ꯑꯉꯥꯡ ꯌꯥꯝ ꯑꯣꯏꯔꯤꯅꯦ ꯑꯗꯨꯗꯤ ꯑꯁ
ꯑꯗꯨꯝ ꯑꯗꯨ ꯃꯇꯝ ꯆꯥꯕ꯭ꯔꯣ ꯆꯥꯗ꯭ꯔꯣ ꯑꯗꯨ ꯅꯪ ꯑꯗꯨꯝ ꯈꯜꯂꯨꯅꯦ
ꯑꯁ ꯑꯉꯥꯡ ꯌꯥꯝ ꯑꯣꯏꯔꯤꯛꯗ ꯑꯗꯣ ꯅꯣꯏ ꯅꯠꯆꯤꯜ ꯅꯅꯥꯎ ꯀꯌꯥ ꯁꯨꯕ꯭ꯔꯣ
ꯑꯥ ꯂꯩꯇꯦ ꯀꯅꯥꯁꯨ ꯏꯊꯟꯗꯅꯤ ꯏꯃꯥ ꯏꯄꯥꯅꯤ ꯉꯥꯛꯇꯅꯦ
ꯑꯣꯌꯥ ꯑꯗꯒꯤꯅ ꯑꯁ ꯌꯥꯝ ꯅꯨꯡꯁꯤ ꯅꯪ ꯁꯨꯃꯥꯏꯅ ꯍꯥꯏꯔ ꯋꯥꯔꯤ ꯑꯃꯅꯨꯡ
ꯎꯝ
ꯑꯩ ꯑꯩ ꯈꯪꯅꯔꯝꯕ ꯃꯤ ꯑꯃ ꯂꯩꯌꯦꯕꯀꯣ ꯑꯗꯨꯁꯨ ꯅꯪꯒ ꯁꯨꯃꯥꯏ ꯆꯞ ꯃꯅꯥꯈꯔ‌ꯦ ꯃꯃꯥꯒ ꯃꯃꯥ ꯃꯊꯟꯇꯀꯣ ꯃꯣꯏꯗꯤ ꯃꯆꯤꯟ ꯃꯅꯥꯎ ꯌꯥꯝꯃꯦ ꯑꯗꯨꯏꯁꯨ ꯅꯨꯄꯤ ꯈꯛꯇ ꯑꯣꯏꯕꯒꯤ ꯀꫭ ꯃꯥꯅ ꯈ꯭ꯋꯥꯏꯗꯒꯤ ꯂꯥꯁꯅꯦꯕ ꯅꯨꯄꯥꯅ ꯑꯗꫭ ꯅꯨꯄꯤꯁꯤꯡꯗꯣ ꯂꫭꯏ ꯃꯌꯨꯝ ꯄꯥꯟꯈꯔ‌ꯦ ꯃꯊꯟ ꯏꯊꯟꯇ ꯉꯥꯏꯋꯦꯕꯀꯣ
ꯑꯗꯨꯒꯤ ꯃꯥꯗꯤ ꯃꯇꯤꯛ ꯆꯥꯗ꯭ꯔꯤꯕꯀꯣ ꯃꯥꯁꯨ ꯅꯨꯄꯤ ꯂꯧꯅꯤꯡ ꯗ꯭ꯔꯤꯕ ꯑꯗꯨꯏꯁꯨ ꯃꯃꯥꯁꯨ ꯑꯍꯟ ꯑꯣꯏꯁꯤꯜꯂꯛꯑꯦ ꯑꯗꯨꯒꯤ ꯃꯤ ꯃꯌꯥꯝꯅ ꯑꯗꯨꯝ ꯍꯥꯏꯕꯤꯕꯗꯣ ꯀꯥꯎꯈ꯭ꯔꯣ ꯀꯥꯎꯈ꯭ꯔꯣꯅ ꯑꯁ ꯇꯝꯕꯅꯥꯏꯅꯦ ꯀꯟꯗꯤꯁꯟꯁꯦ ꯌꯥꯝ ꯅꯨꯡꯁꯤꯌꯦ
ꯍ ꯈꯪꯗ꯭ꯔꯦ ꯈꯪꯗ꯭ꯔꯦ
ꯍꯣꯏ ꯑꯁ ꯅ ꯅꯪꯁꯨ ꯌꯥꯝ ꯋꯥꯔꯝꯒꯅꯤꯀꯣ ꯑꯗꯨꯗꯤ ꯃꯤ ꯀꯩꯅ ꯇꯧꯕ ꯂꯩꯇꯕ ꯍꯥꯏꯕꯁꯦ ꯋꯥꯕꯅꯦꯕ
ꯏꯃꯥꯒ ꯂꯩꯃꯤꯟꯅꯔꯗꯤ ꯑꯗꯨꯝ ꯐꯕ ꯑꯩꯒꯤ ꯂꯥꯏꯔꯤꯛ ꯇꯝꯕ ꯈꯣꯠꯄ ꯂꯣꯏꯅ ꯆꯠꯄꯗ ꯂꯣꯏꯅ ꯃꯥꯏ ꯄꯥꯟꯁ ꯗꯤꯁꯦꯝꯕꯔ ꯑꯗꯨꯃꯛꯇꯅꯥ ꯅꯥꯅ ꯑꯌꯥꯝꯕ
ꯑꯣ ꯅꯪ ꯍꯧꯖꯤꯛꯁꯤꯛ ꯈꯨꯟꯗ ꯂꯩꯇꯕ꯭ꯔꯥ
ꯍꯣꯏ ꯃꯄꯥꯟ ꯃꯄꯥꯟꯗ ꯀꯩꯅꯣꯗꯣ ꯑꯝꯗ ꯂꯩꯌꯦ ꯎ
ꯌꯥꯝ ꯅꯅꯨꯡꯁꯤꯕ ꯋꯥꯔꯅꯤꯅꯤꯀ
ꯍꯣꯏ ꯑꯗꯨꯕꯨ ꯏꯃꯥꯕꯨ ꯂꯥꯛꯈ꯭ꯔꯣꯅ ꯑꯩꯅ ꯀꯟꯅ ꯍꯥꯏꯔꯤꯕꯝꯅꯦ ꯁꯣꯝꯗ ꯑꯩ ꯑꯩꯒꯤꯔꯣꯝꯗ
ꯀꯟꯅꯤꯕ ꯅꯠꯇ꯭ꯔꯣ
ꯌꯥꯝꯝ ꯀꯟꯕꯣꯏꯗ꯭ꯔꯦ ꯐꯤꯐꯇꯤ ꯐꯥꯏꯚ ꯀꯨꯝꯕ ꯌꯧꯁꯤꯂ
ꯑꯣ ꯍꯣꯏ ꯑꯣꯏ ꯑꯣ ꯑꯗꯨꯗꯤ ꯍꯣꯏ ꯌꯥꯝ ꯀꯟꯕꯗꯤ ꯑꯗꯨꯏꯁꯨ ꯑꯗꯨꯝ ꯌꯥꯗꯤ ꯌꯥꯔꯤꯗꯀꯣ
ꯍꯣꯏ ꯍꯣꯏ ꯑꯗꯨꯝ ꯌꯥꯔꯦ
ꯑꯩꯅ ꯈꯪꯝꯕꯗꯨ ꯑꯩꯅ ꯈꯪꯅꯔꯝꯕꯗꯨꯗꯤꯀꯣ ꯃꯃꯥꯗꯣ ꯁꯚꯦꯟꯇꯤ ꯄꯥꯛ ꯑꯣꯏꯔꯝꯃꯅꯤ ꯍꯟꯗꯛꯀ ꯑꯣꯏꯔꯗꯤꯀꯣ
ꯕꯥꯅꯤ ꯈꯛꯇꯣ ꯑꯩꯗꯤ ꯍꯣꯏꯅꯃꯗ ꯅꯪꯒꯤ ꯅꯪꯒꯜꯂ ꯃꯤꯅ ꯅꯤꯡꯔꯝꯒꯅꯤꯅꯦ
ꯑꯗꯨꯒꯤꯅꯅꯦ ꯃꯄꯥꯟꯁꯨ ꯄꯥꯛꯊꯣꯛꯄ ꯌꯥꯗꯕꯁꯦ
ꯎ ꯍꯟꯗꯛꯁꯤ ꯃꯇꯝꯁꯦ ꯌꯥꯝ ꯐꯠꯇꯦꯀꯣ
ꯍ ꯃꯇꯝ ꯐꯠꯇꯕꯅ ꯂꯥꯏꯔꯤ ꯑꯁ ꯇꯦꯟꯁꯟꯒꯤ ꯇꯦꯟꯁꯟ ꯉꯛꯄꯅꯦ ꯑꯩꯈꯣꯏ ꯏꯃꯥꯈꯣꯏ ꯑꯩꯈꯣꯏꯒꯤ ꯂꯩꯐꯝꯗꯨ ꯂꯤꯟ ꯌꯥꯝꯃꯤꯅ
ꯑ ꯑꯣ ꯈꯪꯉꯦ ꯈꯪꯉꯦ
ꯎꯝ ꯑꯗꯨ ꯍꯧꯖꯤꯛꯀꯤ ꯃꯦꯟ ꯇꯥꯔꯒꯦꯠꯇꯤ ꯑꯩꯈꯣꯏꯔꯣꯝꯅꯅꯦ ꯑꯩꯈꯣꯏ ꯈꯨꯟꯃꯛꯅꯤꯅꯦ
ꯑꯌꯥ ꯌꯥꯝ ꯅꯨꯡꯉꯥꯏꯇꯦ ꯅꯪꯒꯤ ꯋꯥꯔꯤꯁꯤꯗꯤ ꯑꯩꯈꯣꯏꯁꯨꯅꯦ ꯑꯩꯈꯣꯏ ꯁꯨꯅꯤꯗ ꯑꯩꯈꯣꯏꯁꯨ ꯑꯩꯈꯣꯏ ꯈꯨꯟꯗꯁꯨ ꯂꯤꯟꯅ ꯂꯣꯏ ꯀꯣꯏꯁꯤꯜꯂꯒ ꯂꯩꯕ
ꯎꯝ ꯑꯗꯨ ꯑꯣꯏꯔꯁꯨ ꯂꯩꯈꯤꯗꯦ ꯑꯃꯔꯣꯝꯗꯤ ꯃꯔꯣꯝꯗꯤ ꯑꯗꯨꯝ ꯌꯥꯏꯅ ꯑꯩꯈꯣꯏꯒꯤꯗꯤ ꯀꯣꯏꯁꯤꯟꯕ ꯑꯣꯏꯕ ꯄꯖꯅ
ꯑꯣ ꯑꯩꯈꯣꯏꯁꯨ ꯑ ꯂꯤꯟꯁꯤꯡꯅ ꯇꯀꯦ ꯀꯦꯅ ꯇꯧꯔꯗꯤ ꯏꯂꯥꯏ ꯂꯥꯏ ꯃꯤꯗ ꯑꯩꯈꯣꯏ ꯈꯨꯟꯁꯨ ꯄꯤꯛꯑꯦꯕꯀꯣ ꯌꯥꯝ ꯆꯥꯎꯕꯅ ꯠꯇ
ꯈꯪꯗ꯭ꯔꯦ ꯏꯃꯥꯕꯨꯁꯨ ꯁꯣꯝꯗ ꯂꯥꯛꯈ꯭ꯔꯣ ꯍꯥꯏꯕꯅ ꯑꯗꯨꯕꯨ
ꯅꯪꯗꯤ ꯌꯥꯝ ꯌꯥꯝ ꯋꯥꯔꯝꯒꯅꯤꯀꯣ ꯍꯥꯏꯗꯤ ꯌꯥꯝ ꯇꯦꯟꯁꯟ ꯂꯩꯔꯝꯒꯅꯦꯕ ꯑꯃꯒꯤꯁꯨ ꯑꯃꯨꯛ ꯈꯟ ꯑꯃꯒꯤꯁꯨ ꯑꯃꯨꯛ ꯈꯟ ꯅꯪꯒꯤ ꯀꯦꯔꯤꯌꯔꯒꯤꯁꯨ ꯑꯃꯨꯛ ꯈꯟ ꯀꯣ
ꯑ
ꯎꯝ ꯌꯥꯝ ꯅꯨꯡꯁꯤꯕ ꯋꯥꯔꯤ ꯁꯥꯟꯅꯕ ꯐꯪꯉꯤꯀꯣ ꯁꯣꯝ ꯀꯀꯥ
ꯅꯣꯏ ꯅꯣꯏꯒꯨꯝ ꯏꯆꯦ ꯍꯥꯏꯔꯒꯦꯅ ꯏꯆꯦꯒꯨꯝꯅ ꯒ꯭ꯌꯥꯟ ꯇꯥꯕ ꯅꯨꯄꯤ ꯐꯪꯂꯂꯤ
ꯆꯔ ꯍꯦꯛ ꯀꯔꯦ ꯇꯥꯅꯤꯡꯗꯦ ꯑꯩꯕꯨ ꯒ꯭ꯌꯥꯟ ꯇꯥꯕ ꯅꯨꯄꯤꯅꯦ ꯍꯥꯏꯔꯛꯀꯅꯨ
ꯑꯁꯨꯃꯥꯏꯅ ꯃꯤ ꯍꯥꯏꯕꯗꯤ ꯋꯥꯔꯤ ꯂꯤꯕꯗ ꯑꯁꯨꯃꯥꯏꯅ ꯒ꯭ꯌꯥꯟ ꯇꯥꯕꯤꯕ
ꯑꯁ ꯑꯗꯨꯕꯨꯗꯤ ꯑꯁ ꯑꯗꯨ ꯑꯁ ꯑꯗꯨꯃꯥꯏꯅ ꯍꯥꯏꯒꯣꯏꯅꯣꯗ ꯑꯩꯁꯦ ꯭ꯌꯥꯟ ꯇꯕ ꯃꯤ ꯁꯥꯕ ꯌꯥꯝ ꯍꯩꯕꯅꯤꯀꯣ ꯑꯗꯨꯗ ꯅꯪ ꯐꯥꯖꯔꯒ ꯑ ꯀꯄꯥꯏ ꯈꯥꯏ ꯀꯅꯤ
ꯑꯦ
ꯎꯝꯝ ꯑꯁ ꯑꯋꯥꯕꯗꯣ ꯈꯪꯕꯒꯤ ꯍꯥꯏꯕꯅꯤꯅ ꯑꯩꯈꯣꯏꯁꯨ
ꯋꯥꯔꯛꯄꯅꯤꯅ ꯀꯥꯏ ꯑꯩꯅ
ꯍꯣꯏ ꯋꯥꯕ ꯍꯥꯏꯕ ꯑꯩꯈꯩꯗꯤ ꯑꯗꯨꯝ ꯊꯛꯄ ꯇꯥꯔꯦ ꯑꯗꯨ ꯆꯥꯅꯤꯡꯉꯥꯏ ꯊꯛꯅꯤꯡꯉꯥꯏ ꯑꯗꯨꯒꯨꯝꯕꯗꯤ ꯑ ꯋꯥꯕ ꯂꯩꯇꯦꯀꯣ
ꯎꯝ ꯐꯣꯏꯗ ꯐꯣꯏꯗ ꯍꯥꯏꯗꯤ ꯎ ꯍꯥꯟꯅ ꯑꯩꯒꯤ ꯈꯪꯅꯔꯝꯕꯗꯣ ꯑꯗꯨꯁꯨ ꯃꯣꯏ ꯀꯩꯅꯣ ꯈꯛꯇ ꯑꯣꯏꯕꯒꯤ ꯃꯥ ꯋꯥꯕꯗ ꯑꯗꯨꯝ ꯁꯤꯌꯥꯔ ꯇꯧꯋꯦꯕ ꯑꯗꯨꯝ ꯍꯥꯏꯌꯦꯕꯀꯣ
ꯑꯣ
ꯑꯣ ꯈꯪꯕꯅꯤꯗ ꯑꯩꯗꯣ ꯀꯌꯥꯃ ꯋꯥꯕ꯭ꯔ ꯍꯥꯏ ꯆꯠꯊꯣꯛꯄꯁꯨ ꯌꯥꯗꯕ ꯀꯣ ꯃꯤ ꯑꯅꯤ ꯈꯛꯇ ꯂꯩꯕ ꯕꯅꯤꯅ ꯑꯃ ꯆꯠꯊꯣꯛꯑꯗꯤ ꯑꯃ ꯍꯥꯏꯗꯤ